ꯇꯥꯔꯦ ꯇꯥꯔꯦ
ꯑꯣꯀꯦ ꯃꯔꯨ ꯑꯣꯏꯅ ꯑꯩꯅ ꯀꯩꯅꯣ ꯁꯤꯁꯦ ꯀꯌꯥꯔꯣꯃ ꯇꯧꯗꯣꯏꯁꯦ ꯅꯪꯒ
ꯃꯉꯥ ꯍꯧꯖꯤꯛ ꯑꯅꯤ ꯁꯨꯕꯅꯤꯅ ꯍꯣꯏ
ꯆꯁꯦ ꯅꯣꯡꯃꯗ ꯃꯉꯥꯔ ꯇꯧꯕ ꯌꯥꯏꯔꯕ
ꯍꯦꯟꯕꯁꯨ ꯌꯥꯕ ꯌꯥꯔꯝꯅꯤ ꯑꯩ ꯈꯪꯗꯦ ꯐꯖꯅ ꯃꯤꯗꯣ ꯐꯖꯅ ꯈꯣꯝꯗ꯭ꯔꯤꯕꯅꯤꯅ ꯍꯦꯟꯕꯗꯤ ꯍꯦꯟꯕ ꯌꯥꯕꯅꯦ ꯅꯣꯡꯃꯗ ꯃꯤ ꯇꯔꯥꯃꯨꯛ ꯇꯧꯁꯜꯂꯣ ꯀꯩꯅꯣ ꯅ ꯇꯃꯤꯅꯤ ꯇꯔꯥ ꯍꯥꯏꯔꯦ ꯀꯣ ꯇꯔꯥ ꯍꯥꯏꯕ
ꯀꯣꯜ ꯇꯔꯥ ꯃꯤ ꯑꯅꯤ
ꯍꯣꯏ
ꯃꯉꯥ ꯃꯉꯥꯅ ꯃꯦꯛꯁꯤꯃꯝꯅꯦ ꯍꯥꯏꯇꯥꯔꯦꯅꯦ
ꯎꯝ ꯃꯤ ꯑꯃ ꯑꯃꯗ ꯃꯦꯛꯁꯤꯃꯝꯉ
ꯅꯪ ꯆ ꯆꯥꯔ ꯄꯗ
ꯆꯥꯗ ꯉꯥꯏꯔꯤ ꯅꯪꯅ ꯉꯥꯏꯌꯨ ꯍꯥꯏꯔꯝꯕꯗꯣ ꯑꯗꯨꯗꯥ
ꯑꯩꯁꯨ ꯑꯩꯁꯨ ꯑꯩꯁꯦ ꯆꯥꯊꯣꯛꯎꯨꯔꯦ ꯑꯗꯨꯝ ꯈꯦꯠ ꯈꯦꯁꯇ꯭ꯔꯤꯒ ꯎꯇꯤꯒꯩ ꯇ ꯀ ꯑ ꯑꯩꯗꯤꯅ ꯁꯥꯥꯛꯣ ꯁꯥꯅꯤꯕ ꯀꯩꯅꯥ ꯐ
ꯃꯥ ꯀꯩꯒꯤꯅꯣ ꯍꯥꯏꯁꯤꯕꯣ
ꯑꯩ ꯍꯟꯗꯛ ꯃꯔꯛ ꯆꯥ ꯀꯛꯇ ꯆꯥꯅꯤꯡꯗ꯭ꯦ ꯃꯔ ꯃꯔ ꯑꯣꯏꯅ ꯗꯦꯠ ꯊꯥꯔꯇꯤꯟꯗꯅꯦ ꯊ ꯊꯂ ꯄꯅꯦ ꯑ ꯀꯩꯅꯣ ꯑꯦꯝ ꯑꯦꯁ ꯑꯦꯐ ꯗꯤ ꯑꯦꯁꯇ ꯀꯦ ꯄꯥꯎꯗꯛꯇꯪꯤꯤꯁꯦ ꯑꯩ ꯏꯃꯥꯟꯅꯕ ꯑꯃ ꯌꯥꯎꯋꯦꯕ ꯏꯃꯥꯟꯅꯕ ꯑꯅꯤ ꯁꯥꯏꯔꯦꯜꯒ ꯁꯥꯏꯃꯜꯒꯗꯣ ꯃꯣꯏ ꯑꯗꯣ ꯑ ꯊꯣꯛꯅꯤ ꯍꯥꯏꯕ ꯑꯗꯨꯗ ꯌꯦ ꯑꯩꯩꯅ ꯀꯦꯕꯤ ꯇꯣꯏꯦ
ꯋꯥ ꯀꯩꯅꯅ ꯑ
ꯅ ꯍꯟ ꯍꯟꯇꯀꯤꯡ
ꯑꯣ ꯑꯣ ꯑꯣ ꯑꯣ ꯍꯩꯃ ꯍꯩꯃꯥ
ꯑ ꯑꯗꯨ ꯅꯦ ꯑꯩꯒꯤ ꯅꯠꯇꯦ ꯍꯥꯏꯕ ꯑꯩꯒꯤ ꯑꯩꯒꯤꯁꯤ ꯁꯤꯒꯤꯁꯦ ꯑꯦꯛꯇꯤꯚꯦꯠ ꯑꯝꯇ ꯇꯧꯔꯛꯑꯗꯤ ꯌꯥꯝ ꯐꯅꯤ ꯍꯥꯏꯕ
ꯑꯗꯨꯕꯨꯗꯤ ꯀꯩꯅꯣ ꯇꯧꯅꯤꯌꯦ ꯇꯧꯗꯤ ꯇꯧꯔꯛꯀꯅꯤꯌꯦ ꯑꯗꯣ ꯃꯇꯝ ꯈꯔꯗꯤ ꯆꯪꯕꯅꯦ
ꯅꯍꯥꯟꯅ ꯇꯧꯔꯁꯨ ꯐꯕ ꯑꯩ ꯉꯁꯤ ꯁꯪꯉꯛꯏꯀꯥꯟꯁꯤꯗ ꯇꯧꯍꯧꯔꯗꯤ ꯌꯧꯅꯤꯦ ꯀꯌꯥꯝ ꯐꯅꯤ
ꯍꯥ
ꯑꯩ ꯉꯁꯤ ꯁꯪꯉꯤꯀꯥꯟꯁꯤꯗ ꯇꯧꯔꯝꯃꯗꯤ ꯀꯌꯥꯝ ꯐꯅꯤꯑꯕ
ꯏꯕꯦꯝꯃ ꯑꯩꯅ ꯅꯪꯉꯣꯟꯗ ꯅꯍꯥꯟꯗꯗꯒꯤ ꯀꯔꯤ ꯀꯔꯤ ꯀꯔꯤ ꯀꯔꯤ ꯇꯛꯄ ꯅꯠꯇ꯭ꯔꯥ
ꯑꯩꯗ ꯊꯥꯕ ꯈꯨꯆꯤꯟꯅꯕ ꯗꯥꯏꯒ꯭ꯔꯥꯝ ꯃꯌꯥꯝ ꯑꯃ ꯏꯕꯦꯝꯃ ꯅꯪ ꯈꯪꯗꯦ ꯑꯗꯨꯗꯒꯤ ꯃꯔ ꯅꯪꯉꯣꯟꯗ ꯄꯤꯔꯛꯄ꯭ꯔꯥ ꯈꯪꯗꯦ ꯏꯕꯦꯝ ꯗꯥꯏꯒ꯭ꯔꯥꯝ ꯀꯦꯛ ꯄꯤꯔꯛꯑꯣꯅ
ꯍꯥꯥ
ꯅꯪꯉꯣꯟꯗ ꯗꯥꯏꯒ꯭ꯔꯥꯝ ꯈꯔ ꯌꯦꯛꯄꯤꯔꯛꯑꯣꯅ ꯄꯤꯔꯛꯄ꯭ꯔꯥ ꯈꯪꯗꯦꯕ ꯑꯩ
ꯑꯁ ꯏꯕꯦꯝꯃ ꯇꯧꯕꯤꯔꯛꯅ ꯑꯗꯨꯒ
ꯅꯠꯇꯅ ꯍꯩꯅꯤ ꯍꯥꯏꯅ ꯍꯥ
ꯍꯩꯔꯣꯏ ꯍꯩꯔꯣꯏ ꯑꯩ ꯉꯝꯖꯩꯦ ꯌꯥꯔꯣꯏ ꯑꯗꯨꯒꯨꯝꯕꯗꯣ ꯍ ꯤꯦ ꯗ꯭ꯔꯣꯌꯉꯩ ꯇꯕ ꯃꯤꯃꯤꯡꯅꯤ ꯀꯥ
ꯅꯪ ꯍꯩꯕꯅꯦꯍꯦ
ꯄꯇꯦꯃꯤ ꯀꯅ
ꯀꯩꯅꯣ ꯀꯦꯕ ꯁꯤꯒꯤ ꯁꯤꯒꯤ ꯀꯩꯅꯣ ꯑꯦꯞꯀꯤꯁꯤꯅ ꯀꯃꯥꯏꯅ ꯈꯪꯉꯣꯏꯅꯣꯕ
ꯈꯤꯔ ꯑꯩꯈꯣꯏ ꯁꯥꯔꯅ ꯇꯧꯔꯛꯄꯅꯦ ꯑꯩꯈꯣꯏ ꯁꯥꯔꯅ ꯍꯥꯞꯄꯤꯔꯛꯄꯅꯦ ꯑꯣꯖꯥꯅ ꯑꯍꯣꯏ
ꯅꯪ ꯅ ꯑꯃꯨ ꯃꯤ ꯈꯨꯗꯤꯡꯒꯤ ꯌꯦꯟꯕꯅꯤꯅꯦ
ꯑꯩꯅ ꯌꯦꯟꯕ ꯅꯠꯇꯦ ꯌꯦꯟꯗꯕ ꯌꯥꯗꯕꯒꯤ ꯌꯦꯜꯂꯛꯏꯅꯦ ꯍꯥꯏꯗꯤ ꯑꯩꯒꯤ ꯇꯥꯛꯁꯅꯦ ꯁꯤꯁꯦ
ꯑꯣ ꯍꯗ ꯌꯦꯒꯦ ꯅ ꯍꯗꯤ ꯑꯅꯤꯜꯅꯤꯂ ꯅꯣꯏꯗꯤ
ꯂꯟ ꯆꯥꯏꯅꯥ ꯇꯂꯥ ꯀꯃꯥꯏꯅ ꯇꯧꯔꯒꯦ ꯅꯦꯂꯟꯕꯨꯗꯤ ꯄꯥꯎ ꯐꯥꯎꯅꯩꯌꯦ
ꯇꯦꯂꯥ ꯈꯪꯗꯕ ꯃꯁꯦ ꯇꯁꯀꯕꯨꯗꯤ ꯈꯔ ꯈꯪ ꯎꯏꯌꯦ ꯑꯣ ꯀꯦꯗꯧꯔꯕ ꯅ ꯈꯪꯗꯦ ꯀꯩꯗꯧꯔꯤꯅꯣ ꯁꯤ ꯃꯥ ꯊꯕꯛꯀ ꯇꯧꯈ꯭ꯔꯕꯗꯤ ꯃꯥꯜꯂꯤꯉꯣ
ꯔꯤꯝꯁꯇ ꯀꯩꯅꯣꯝꯃ ꯇꯝꯃꯦ ꯀꯥꯏꯅꯒꯗꯤ ꯍꯥꯏꯔꯛꯑꯦ ꯏꯃꯥꯟꯅꯕꯤ ꯑꯃꯅ
ꯈꯪꯗꯦ ꯃꯥꯗꯣ ꯊꯕꯛ ꯑꯃꯗꯤ ꯇꯧꯈꯤꯕ ꯃꯥꯂꯦ ꯃꯃꯥꯅ ꯅꯝꯗꯨꯅ ꯍꯥꯄꯣꯝꯕꯤꯕ ꯃꯥꯜꯂꯤ ꯃꯣꯏ ꯃꯃꯥ ꯍꯥꯏꯔꯗꯅ
ꯎꯝ ꯎꯝ ꯎꯝ
ꯑꯗꯨꯗꯒꯤꯅꯦ ꯈ꯭ꯔꯥ ꯉꯗꯣ ꯅ ꯈ ꯀꯣ ꯇꯧꯔꯝꯃꯤꯕꯣ ꯀꯏ ꯆꯀꯥꯟꯗꯥ ꯑꯩꯗꯤꯔꯣꯗꯤ ꯄꯥꯏꯗ꯭ꯔꯦꯕ ꯑꯅꯤꯔꯛꯁꯨꯕ ꯑꯍꯨꯝꯂꯛ ꯁꯕ ꯇꯧꯁꯤꯂꯛꯄꯁꯤ ꯀꯩꯗꯧꯔꯖꯥꯅꯣ ꯑꯩꯉꯣꯟꯗ ꯎꯝ ꯆꯂꯅꯦ ꯃꯣꯏ ꯈꯔꯦꯩꯁ ꯁꯝꯄꯥꯠ ꯗ ꯀꯩꯅꯣ ꯑꯃ ꯂꯩꯃꯅꯦꯕ ꯍꯣꯁꯇꯦꯜ ꯑꯣꯏꯅ ꯊꯝꯕꯒꯤ ꯑꯃ ꯍ ꯃꯝ ꯍꯥꯏꯣꯄꯣ ꯑꯗꯨꯗ ꯍꯣꯁꯇꯦꯜ ꯑꯣꯏꯅ ꯊꯪꯃꯝꯕꯗꯨꯗ ꯀꯩ ꯍꯥꯏꯇꯥꯔꯦ ꯍꯧꯖꯤꯛ ꯃꯣꯏꯅꯤ ꯀꯩ ꯍꯥꯏꯇꯥꯔꯦ ꯑꯗꯨꯒꯤ ꯍꯣꯁꯇꯦꯜ ꯄꯨꯍꯜꯂꯤꯕ ꯃꯤ ꯃꯄꯨꯅ ꯃꯣꯏ ꯑꯣꯏꯔꯤꯗꯅ ꯑꯗꯨꯒ ꯃꯣꯏꯅ ꯔꯦꯟꯁꯅ ꯂꯧꯔꯤꯅꯦꯕ ꯍꯗ ꯃꯤ ꯃꯣꯠꯂꯦ ꯍꯥꯏꯌꯦꯕꯀꯣ ꯑꯗꯨꯒꯤ ꯏꯟꯇꯤꯔꯤꯌꯔ ꯄꯥꯛꯀꯗꯣ ꯂꯣꯏ ꯁꯤꯟꯗꯣꯛꯈ꯭ꯔꯦ ꯑꯗꯨꯅ ꯑꯗꯨ ꯅꯪꯗꯣ ꯍꯣꯁꯇꯦꯜꯗꯁꯨ ꯂꯩ ꯍꯥꯏ ꯅꯣꯏꯒꯤ ꯃꯄꯨꯗꯣ ꯀꯗꯥꯏꯗꯒꯤꯅꯣ ꯑꯋꯥꯏ ꯀꯔꯑ
ꯎꯝ
ꯋꯥꯍꯩꯗꯣ ꯍ ꯀꯩꯅꯣ ꯑꯩꯅ ꯊꯝꯅꯤꯡꯉꯤꯁꯦ ꯑꯥꯗꯒꯤ ꯍꯥꯏꯒꯠꯂꯛꯄ ꯑꯃ ꯇꯧꯔꯒ ꯌꯥꯝꯅ ꯂꯨ ꯅꯥꯟꯕ ꯐꯖꯅ ꯊꯝꯕꯤꯕ ꯑꯩꯈꯣꯏꯗꯣ ꯍꯟꯗꯛ ꯏꯟꯇꯤꯔꯤꯌꯔ ꯀꯩꯀꯥꯗꯣ ꯂꯣꯏ ꯇꯧꯔꯕꯅꯤ ꯈꯣꯠꯂꯕꯅꯤ ꯃꯤ ꯀꯌꯥꯝ ꯍꯥꯏꯌꯦꯕꯀꯣ ꯑꯗꯨꯒ ꯗꯤꯄꯣꯖꯤꯠ ꯀꯔꯤꯝ ꯂꯧꯔꯣꯏ ꯑꯗꯨꯒ ꯕꯤꯜꯗꯤꯡꯁꯦ ꯃꯣꯏꯅ ꯇꯧꯒꯗꯕꯁꯦ ꯐꯖꯅ ꯅꯥꯟꯅ ꯊꯝꯕꯤꯔꯒ ꯊꯥ ꯃꯣꯏꯅ ꯄꯩꯁꯥ ꯀꯩ ꯍꯥꯏꯇꯥꯔꯦ ꯊꯥ ꯑꯃꯒꯤ ꯊꯤꯕꯁꯦ ꯄꯩꯁꯥꯥꯁꯦ ꯌꯥꯝ ꯌꯥꯝꯕ ꯃꯤ ꯂꯩꯔꯤꯕ ꯃꯁꯤꯡꯗꯨꯒ ꯑꯦ ꯇꯅꯤꯦ ꯍꯣꯏ ꯍꯣꯠꯅꯔꯤꯕ ꯃꯤꯗꯨꯗꯣ ꯀꯩꯝ ꯇꯣꯡꯖꯔꯔꯣꯏ ꯁꯤꯅꯦꯕ ꯑꯩꯈꯣꯏ ꯏꯟ ꯗꯣꯆꯥ ꯍꯣꯏꯅ ꯍꯥꯏꯁꯤꯅ ꯀꯩ ꯀꯥꯟꯅꯔꯣꯏꯅ ꯍꯥꯏꯔꯕꯗꯨꯗꯤ ꯊꯃꯗꯤ ꯊꯝꯈ꯭ꯔꯦꯕ ꯇꯂꯥꯗ ꯀꯔꯤ ꯇꯧꯕꯅꯣ ꯈꯪꯗꯦ
ꯎꯝ ꯎꯝ
ꯔꯍꯃꯟꯒꯗ ꯌꯥꯍꯃ
ꯎ
ꯅꯤꯡꯗꯕ꯭ꯔ
ꯏꯕꯦꯝꯃ ꯑꯁ ꯌꯥꯝ ꯍꯩꯅꯗꯦꯀꯣ
ꯌꯥꯗ
ꯃꯣꯏꯃꯥꯗꯨꯒ ꯔꯥꯎꯃꯟꯗꯨꯒ ꯆꯞ ꯃꯥꯟꯅꯩꯦ ꯍꯩꯅꯗꯕ
ꯍꯥꯏꯒꯤꯔꯣ ꯈꯗꯦ
ꯑꯁ ꯈꯪꯗꯦꯗ ꯊꯥꯏꯅ ꯑꯣꯏꯅ ꯅꯤꯜꯍꯟ ꯅꯥ ꯇ ꯃꯣꯏ ꯃꯆꯥꯅꯨꯄꯤꯗꯅ ꯏꯔꯥꯡꯗꯣ ꯇꯧꯔꯦꯗꯅ
ꯑ
ꯑꯗꯨꯒ ꯃꯣꯏ ꯃꯃꯥꯗꯨꯅ ꯅꯤꯂꯟꯖꯅꯥꯅ ꯅꯤꯂꯟꯖꯅꯥꯅ ꯏꯟꯁꯤ ꯂꯤꯔꯥ ꯅꯤꯂꯟꯖꯅꯥꯅ ꯏꯟꯁꯤꯂꯔ ꯇꯧꯔꯒ
ꯅꯠꯇꯦ ꯑꯗꯨꯕꯨ ꯉꯥꯎꯕ꯭ꯔꯥ ꯍꯥꯏꯕꯅꯤꯗ
ꯑꯗꯨꯅ ꯍꯥꯏꯁꯦ ꯐꯣꯟꯗꯣ ꯄꯥꯏꯗꯅ ꯊꯥꯏꯅ ꯋꯥꯏ ꯑꯉꯥꯡ ꯑꯣꯏꯔꯤꯀꯥꯟꯗ ꯆꯦꯂꯥꯗꯣ ꯍꯨꯔꯥꯜꯂꯒ ꯔꯥꯃꯟꯒꯤ ꯃꯅꯥꯎꯄꯤꯅ ꯇꯧꯔꯒ ꯂꯩ ꯕꯤꯔꯒ
ꯑꯥ
ꯐꯥꯔꯦꯗꯅ ꯑꯗꯨ ꯀ ꯁꯂꯥꯟꯅꯅꯤꯂꯂꯝꯖꯅꯥ ꯐꯣꯟꯅꯦ ꯍꯥꯏꯖꯜꯂꯦꯗꯅ
ꯑꯥ
ꯑꯗꯨꯒꯅꯦ ꯈꯪꯕ꯭ꯔꯥ ꯀꯩꯅꯣ ꯀꯔꯤꯕꯥ ꯅꯤꯂꯟꯒꯤ ꯐꯣꯟꯅꯦ ꯍꯥꯏꯔꯕꯅꯤꯅ ꯃꯣꯏ ꯃꯃꯥꯅꯤꯅ ꯅꯤꯂꯟ ꯖꯅꯥꯅ ꯀꯩꯅꯣ ꯇꯧꯔꯦꯅ
ꯎꯝ
ꯅꯤꯔꯟꯖꯅꯥ
ꯂꯥꯏꯔꯤꯛ꫰ꯄꯍꯟꯗ꯭ꯔꯦ ꯈꯣꯠꯇ꯭ꯔꯦ ꯇꯧꯔꯒ
ꯑꯗꯨꯅꯦ ꯑꯗꯨꯗꯣ ꯁꯦꯂꯥꯗꯨꯁꯨ ꯑꯁꯦꯡꯕ ꯉꯥꯡꯗꯕꯩꯅꯦ ꯍꯥꯏꯕ
ꯃꯥꯅꯦ ꯍꯥꯏꯕ ꯃꯥꯅ ꯂꯣꯏ ꯍꯥꯏꯗꯤ ꯃꯆꯤꯟꯗꯣ ꯊꯤꯕꯅꯤꯅ ꯍꯥꯏꯗꯤ ꯀꯩ ꯍꯥꯏꯅꯤ ꯂꯣꯏꯅꯃꯛ ꯃꯅ ꯎꯅꯔꯛꯑꯦꯗꯅ ꯑꯗꯨꯗꯒꯤ ꯗꯤ ꯑꯗꯨꯝ ꯄꯨꯔꯥ ꯀꯥꯏꯈ꯭ꯔꯦꯗꯅ ꯀꯥꯏꯅꯔꯦꯅ
ꯑꯗꯨꯅꯦ ꯍꯥꯏꯁꯤ ꯒꯅꯦ
ꯃꯥꯅꯦ ꯃꯥꯅꯦ ꯗꯋꯥꯟ ꯐꯣꯜꯁꯦ ꯑꯗꯨꯗꯩꯅꯦ
ꯅꯤꯔꯟꯒꯗꯤ ꯎꯗ ꯀꯨꯏꯔꯦ ꯅꯤꯔꯟ ꯌꯥꯝ ꯐꯖ ꯌꯥꯝ ꯀꯥꯝꯃꯦ ꯍꯦꯟꯅ ꯐꯖꯈ꯭ꯔꯦ ꯑꯦꯕ ꯃꯥ ꯃꯥ ꯈꯂ ꯑꯩꯗꯣ ꯑꯩ ꯑꯩ ꯑꯩꯗꯤ ꯏꯕꯦꯝꯅ ꯀꯩꯅꯣ ꯌꯥꯝ ꯑꯩ ꯌꯥꯝ ꯆꯠꯆꯠꯅꯤꯡꯉꯦ ꯃꯗꯤ ꯃꯄꯥꯟ ꯂꯝꯒꯨꯝꯕꯁꯦ ꯍꯪꯗ ꯑꯩꯗꯤ ꯃꯔ ꯑꯩꯗꯤ ꯃꯔ ꯇ ꯑꯃ ꯍꯧꯒꯦꯅ ꯈꯜꯂꯤꯅꯦ ꯃꯅꯤꯂꯥ ꯇ꯭ꯔꯤꯞꯀꯤ ꯃꯅꯥꯂꯤ ꯍꯥꯏꯕ ꯃꯅꯥꯂꯤ ꯍꯥꯏꯕ
ꯅ
ꯀꯔꯝ ꯀꯥꯟ ꯆꯠꯄ ꯐꯪꯗꯣꯏꯅꯣ ꯑꯩ ꯀꯞꯄꯦ ꯑꯩ ꯍꯟꯗꯛ ꯃꯨꯝꯕꯥꯏꯗ ꯀꯩꯅꯣ ꯀꯩꯅꯣ ꯑꯩꯈꯣꯏꯒꯤ ꯁꯤꯒꯤ ꯌꯥꯋꯜ ꯀꯩꯅꯣ ꯑꯣꯔꯒꯅꯥꯏꯖꯦꯁꯟ ꯑꯃ ꯀꯩꯅꯣ ꯇꯧꯕꯩ ꯆꯠꯂꯨꯏꯕ ꯔꯤꯄ꯭ꯔꯖꯦꯟ ꯇꯧꯕ ꯑꯗꯨ ꯃꯕꯥ ꯆꯠꯂꯨꯕꯅ ꯈꯨꯟ ꯅꯨꯡꯉꯥꯏꯃ
ꯃ
ꯑꯅꯦ ꯈꯪꯕ꯭ꯔꯥ ꯀꯩꯅꯣꯗꯇ ꯀꯩꯅꯣ ꯎꯕꯔꯗꯇꯅꯦ ꯈꯪꯕ꯭ꯔꯥ ꯄꯩꯁꯥ ꯂꯣꯏꯁꯜꯂꯒꯅꯤ ꯂꯥꯛꯏꯁꯦ ꯀꯣꯏꯆꯠ ꯆꯠꯅꯕꯟ ꯅꯨꯃꯤꯠ ꯈꯔꯅꯤꯗꯨꯗ ꯅꯪ ꯍꯧꯅꯕꯅꯦꯅ
ꯂꯨꯄ ꯀꯌꯥꯃꯨꯛ ꯆꯪꯒꯦ ꯆꯠꯄꯗ
ꯑꯩ ꯄꯩꯁꯥ ꯑꯃꯥ ꯇꯤꯡꯗꯤꯌꯦ
ꯃ ꯄꯤꯠꯇꯨ ꯀꯩꯅꯣ
ꯑꯗꯨꯒꯤꯅꯦ ꯑꯩ ꯑꯩ ꯑꯗꯨꯒꯨꯝꯕ ꯌꯥꯎꯔꯛꯄꯗ ꯑꯩꯗꯣ ꯑꯗꯨꯝ ꯊꯥꯖꯅꯕ ꯍꯣꯠꯅꯩꯅꯦ ꯍꯥꯏꯕ
ꯅꯨꯡꯉꯥꯏꯅꯤ ꯑꯗꯨꯗꯤ
ꯑ ꯄꯩꯁꯥ ꯑꯗꯨ ꯂꯩꯐꯝ ꯆꯥꯐꯝ ꯂꯣꯏꯅ ꯆꯥꯕ ꯊꯛꯄ ꯃꯣꯏ ꯂꯣꯏ ꯄꯤꯔꯦꯗꯅ ꯑꯇꯣꯞꯄ ꯑꯩꯈꯣꯏꯅ ꯑꯩꯈꯣꯏꯒꯤ ꯃꯐꯝꯗꯨꯗꯒꯤ ꯎꯕ ꯀꯩꯅꯣ ꯑꯦꯌꯥꯔꯄꯣꯔꯠ ꯀꯩꯀꯥ ꯆꯠꯄ ꯀꯩꯅꯣ ꯃꯣꯏ ꯇ꯭ꯔꯥꯟꯁꯄꯣꯔꯇꯦꯁꯟ ꯆꯥꯔꯖ ꯂꯣꯏ ꯄꯤꯕ ꯑꯩꯈꯣꯏꯒꯤ ꯍꯥꯏ ꯑꯗꯨꯗ ꯑꯩꯈꯣꯏꯅ ꯇꯣꯉꯥꯟꯕ ꯀꯣꯏꯖꯅꯤꯡ ꯇꯥꯔꯗꯤ ꯑꯗꯨꯗ ꯄꯩꯁꯥ ꯆꯪꯕꯅꯤꯀꯣ ꯑꯩꯗ ꯂꯨꯄꯥ ꯀꯩ ꯀꯩꯅꯣꯁꯨ ꯃꯌꯥꯝ ꯄꯤꯔꯛꯄꯅꯦ ꯐꯥꯏꯚ ꯁꯤꯛꯁ ꯃꯨꯛꯇꯪ ꯆꯪꯈꯤ ꯃꯥꯜꯅꯤ
ꯎꯝ ꯎꯝ ꯎꯝ ꯌꯥꯝꯗꯤ ꯑꯗꯨꯗꯤ ꯌꯥꯝꯅ ꯀꯔꯤꯅꯣ ꯈꯜꯂꯤꯁꯦ ꯑ ꯆꯥꯏꯌꯦ ꯑꯗꯨꯗꯤ ꯅꯨꯡꯉꯥꯏꯅꯦꯕ
ꯌꯥꯒꯦ ꯍꯥꯏꯅꯦ ꯑꯩꯁꯦ ꯀꯣꯏꯆꯠ ꯆꯠꯂ ꯂꯩꯒꯗꯕ ꯃꯤꯅꯁꯦ ꯑꯩ ꯈꯪꯉꯦ ꯍꯥꯏꯕ
ꯎꯝ ꯄꯩꯁꯥꯗꯤ
ꯎꯝ ꯗ ꯄꯩꯁꯥ ꯄꯥꯏꯗ ꯌꯥ ꯍꯥꯗꯦ
ꯏꯠꯇꯉ
ꯑꯩ ꯍꯧꯖꯤꯛ ꯐꯦꯕꯦꯠꯀꯤ ꯑꯣꯏꯅ ꯑꯩ ꯌꯨꯇ꯭ꯌꯨꯕꯇ ꯀꯩꯅꯣ ꯍꯥꯡꯇꯣꯔꯛꯑꯅꯤ ꯑꯩ ꯋꯥ ꯍꯣꯏꯇꯒ
ꯍꯧꯔꯣꯏ ꯏꯕꯦꯝꯃ ꯑꯩ ꯁꯝ ꯃꯅꯥꯗ ꯆꯠꯅꯤꯡꯉꯦ ꯁꯤꯂꯣꯡꯗ ꯆꯠꯅꯤꯡꯉꯦ
ꯑꯁꯦꯡꯒꯤ ꯁꯤꯂꯣꯡ ꯁꯤꯂꯣꯡ ꯌꯥꯝ ꯆꯠꯅꯤꯡꯉꯦ
ꯑꯩꯁꯨꯟꯃꯦ ꯑꯩꯁꯨꯟꯃꯦ
ꯍꯗꯦ ꯑꯗꯨꯃꯥꯏꯅ ꯆ ꯊꯅꯤ
ꯑꯗꯨꯅ ꯍꯥꯏꯁꯦ
ꯀꯩꯅꯣ ꯅꯪꯒꯤ ꯅꯍꯥ ꯀꯩꯅꯣ ꯃꯃꯥꯡ ꯀꯣꯏꯅꯈꯤꯕ ꯃꯤꯗꯨꯅ ꯀꯃꯥꯏꯅ ꯇꯧꯈ꯭ꯔꯒꯦ
ꯇꯩꯔꯤ ꯑꯗꯨꯝ ꯀꯔꯤꯌꯥꯗ ꯕ ꯃꯃꯤꯗꯤ ꯀꯗ
ꯀꯌꯥꯗ ꯂꯩꯦ
ꯑ
ꯍꯥ ꯁꯀꯤꯟ ꯀꯦꯔꯀꯤ ꯑꯣ ꯑꯗꯨ ꯏꯔꯣ ꯅꯪꯅ ꯔꯣꯃꯦꯟ ꯂꯩꯍꯜꯂꯛꯀꯦ ꯍꯥꯏꯗꯅ ꯃꯇꯥꯡ ꯂ ꯊꯣꯛꯗꯣꯏꯅꯣ ꯑꯩꯒꯤ ꯔꯣꯃꯦꯟ ꯑꯃ ꯄꯤ ꯍꯥꯏꯈꯤꯕꯅꯦ ꯅꯪꯅ ꯑꯩꯗꯤ ꯑꯥ ꯑ ꯇꯤꯔꯥꯡꯄꯤꯤꯅꯤ ꯍꯥꯏ
ꯅꯠꯇꯦ ꯅꯠꯇꯦꯂ ꯏꯣ ꯏ
ꯍꯦꯡꯀꯤ ꯏꯃꯕꯤ
ꯈꯨ ꯄ ꯈꯥ ꯈꯔꯤ
ꯍꯥꯏꯗꯤ ꯍꯧꯗꯤ ꯀꯅꯥꯣꯅꯤ ꯑꯩꯗꯤ ꯀꯩꯅꯣꯅꯦ ꯇꯧꯗꯣꯏꯁꯦ ꯅꯠꯇꯦ ꯑꯁꯦꯡꯀꯤ ꯑꯩꯗꯤ ꯑꯩꯁ ꯃꯄꯤꯤꯗꯕ ꯌꯥꯔꯣꯏꯀꯣ
ꯈꯔꯔꯤ ꯄꯩꯁꯥ ꯇꯥꯄꯤ ꯌꯥꯏ ꯍꯧꯟꯕꯤꯗꯅꯦ
ꯏ ꯋꯥꯟ ꯀꯦ ꯂ
ꯊꯋꯥꯗ
ꯀꯩꯅꯣ ꯀꯔꯁꯨꯣꯏꯅꯣ
ꯁꯦꯝꯕꯔ ꯍꯥꯏ
ꯗꯤꯁꯦꯝꯕꯔꯗ ꯊꯣꯛꯂꯛꯑꯒ ꯀꯩꯅꯣ ꯏꯝꯐꯥꯜ ꯂꯥꯛꯇꯣꯏꯔꯝꯕ
ꯂꯥꯛꯇꯣꯏꯅꯦ
ꯀꯩ ꯊꯧ ꯆꯅꯣ
ꯀꯩꯅꯩꯅꯣ ꯃꯥꯁꯇꯔꯁ
ꯃꯁꯦ ꯍꯅ ꯌꯥꯗ ꯑꯩꯩ ꯈꯥꯎ
ꯍꯥ
ꯑꯩ ꯊꯥꯎꯋꯦꯕ ꯅ ꯏ ꯊꯥꯎ
ꯑꯗꯨ ꯑꯗꯨ ꯅ ꯍꯥꯏꯁꯩꯕꯃ ꯃꯤꯗꯤ ꯆꯦꯔꯤꯕ꯭ꯂꯥꯎꯖꯝꯒꯗ ꯀꯨ ꯀꯨ ꯆꯃ
ꯎꯝ ꯅꯪꯗꯤ ꯌꯦꯡꯕꯕꯨ ꯐꯪꯉꯤꯕꯦꯝꯕꯣ ꯑꯩꯈꯣꯏꯗꯤ ꯌꯦꯡꯕꯕꯨ ꯐꯪꯗꯦ
ꯐꯠꯇꯣ ꯀꯗ ꯅ ꯏꯕ ꯃꯥ
ꯅꯨꯡꯉ ꯁꯔꯝꯅꯤꯗ
ꯑꯗꯨꯅꯦ ꯍꯥꯏꯔꯤꯁꯦ ꯑꯗꯨꯝ ꯅꯨꯄꯥꯈꯣꯏꯗꯤ ꯃꯆꯥ ꯌꯥꯝ ꯊꯤ
ꯀꯂꯕ
ꯍ ꯍꯣꯏ ꯍ ꯈꯨꯊꯃ
ꯐꯖꯕꯁꯨ ꯌꯥꯝꯅꯤꯍꯦ ꯑꯗꯨ
ꯃꯣꯏ ꯑꯣꯖꯥ ꯈꯛꯅꯦ ꯑꯩꯅ ꯐꯖꯔꯤꯁꯦ ꯑꯩꯒꯤ ꯃꯤꯠꯇ
ꯍꯣꯏ ꯍꯣꯏ ꯑꯗꯨ ꯐꯕ ꯃꯣꯏꯒꯤꯗꯣ ꯀꯩ ꯀꯩꯅꯣ ꯄ꯭ꯂꯥꯁꯇꯤꯛ ꯁꯔꯔꯤ ꯈꯔ ꯇꯧꯔꯒ ꯑꯗꯨꯝ ꯐꯖꯈꯤꯅꯤ
ꯄ꯭ꯂꯥꯁꯇꯤꯛ ꯁꯔꯖꯔꯤ ꯇꯧꯕ ꯅꯠꯇꯕ ꯃꯣꯏꯒꯤ ꯇꯝꯃꯤꯟꯅꯕ ꯀꯩꯗꯣ
ꯑꯥ
ꯊꯥꯏꯅ ꯊꯤ ꯎꯝ
ꯊꯣꯛꯅ ꯌꯦꯡꯅꯤꯡꯈ꯭ꯔꯦꯗ ꯑꯩꯅ ꯈꯜꯂꯣꯔꯤꯕ ꯑꯁꯥꯁꯤꯒ
ꯑꯗꯅꯦ ꯏꯕꯦꯝꯃ ꯑꯩ ꯑꯁꯗꯁꯨ ꯀꯥꯏꯕꯅꯤ
ꯕ ꯎ
ꯑꯗꯨ ꯑꯗꯨꯅꯤꯒ
ꯑꯗꯨꯗꯒꯤ ꯃꯔꯨ ꯑꯣꯏꯅ ꯁꯤꯒꯤ ꯅꯪꯅ ꯄꯩꯁꯥ ꯆꯪꯉꯛꯑꯦ ꯍꯥꯏꯁꯦ
ꯎꯝ
ꯍꯔꯉꯛꯀꯦ ꯀꯣꯛꯅꯦ ꯄꯩꯁꯥ ꯆꯪꯉꯛꯑꯦ ꯍꯥꯏꯁꯦ ꯀꯩꯅꯣ ꯀꯔꯝ ꯀꯥꯟ ꯆꯪꯉꯛꯦ
ꯅꯪꯗꯤ ꯖꯤꯄꯦ ꯀꯅꯦꯛ ꯇꯧꯕ ꯌꯥꯔꯦ ꯂ ꯀꯥꯟꯗ ꯑꯗꯣ ꯖꯤꯄꯦꯗꯣ ꯀꯅꯦꯛ ꯇꯧꯕꯗꯣ ꯈꯨꯗꯛꯄ ꯌꯥꯔꯣꯏꯑꯕ ꯅꯪꯒꯤꯗꯣ ꯑꯗꯤ ꯃꯣꯏ ꯀꯝꯄ꯭ꯨꯇꯔꯗꯤ ꯆꯦꯛ ꯀꯩꯀꯥ ꯇꯧꯗꯣꯏꯅꯦꯕ ꯑꯗꯨꯒꯤ ꯆꯦꯛ ꯇꯧꯕꯩ ꯃꯇꯝꯗꯣ ꯆꯪꯕꯅꯦꯕ ꯑꯗꯨꯒ ꯆꯦꯛꯇꯣ ꯍꯦꯛ ꯇꯧꯕ ꯂꯣꯏꯕ ꯑꯗꯨꯒ ꯑꯗꯨꯝ ꯗꯛ ꯂꯣꯅ ꯀꯅꯦꯛ ꯇꯧꯔꯒ ꯑꯗꯨꯝ ꯆꯪꯉꯛꯀꯅꯤ
ꯑꯗꯣ ꯑꯩꯅ ꯍꯥꯏꯕꯗꯤ ꯖꯤꯄꯦ ꯀꯅꯦꯛ ꯇꯧꯕ ꯂꯩꯕꯁꯦ ꯃꯣꯏꯅ ꯁꯤꯗ ꯍꯧꯖꯤꯛ ꯊꯥꯕꯗꯨꯗꯤꯅꯦ ꯑ ꯆꯨꯁ ꯍꯥꯎ ꯌꯨ ꯋꯥꯟ ꯇꯨ ꯔꯤꯁꯤꯞ ꯑꯅꯤꯁꯤꯗ ꯆꯪꯉꯦꯗꯅ
ꯎꯝ ꯑꯗꯨꯒ ꯌꯨ ꯄꯤ ꯑꯥꯏꯗ ꯇꯧꯔꯛꯑꯣ
ꯌꯨ ꯄꯤ ꯑꯥꯏꯗ ꯇꯧꯕꯁꯦ ꯑꯩ ꯍꯧꯖꯤꯛ ꯅꯝ ꯌꯥꯗꯦꯕ
ꯎꯝ ꯎꯝ ꯎꯝ ꯑꯩ ꯌꯥꯔꯛꯇꯣꯏꯅꯦ ꯑꯗꯨꯗꯣ
ꯏꯅꯐ ꯑꯔꯅꯤꯡ ꯍꯥꯏꯌꯦꯕ ꯑ ꯑꯗꯨꯗ ꯑꯩꯅ ꯍꯥꯏꯁꯦ ꯑꯁꯤꯗ ꯃꯣꯏꯅ ꯍꯥꯏꯁꯦ ꯑꯔꯟ ꯑꯦꯠꯂꯤꯁ ꯇꯨ ꯕꯥꯏ ꯀꯝꯄ꯭ꯂꯤꯇꯤꯡ ꯃꯣꯔ ꯇꯥꯛꯁ ꯍꯥꯏꯗꯅ ꯑꯧꯗ ꯅꯪ ꯑꯩ ꯅꯪꯒꯤ ꯁꯤ ꯀꯣꯜ ꯇꯧꯕꯁꯦ ꯄꯩꯁꯥꯁꯦ ꯆꯪꯉꯛꯀꯅꯤ ꯍꯥꯏꯗꯅ
ꯎꯝ
ꯄꯩꯁꯥꯥꯁꯦ ꯆꯪꯉꯛꯑꯒ ꯌꯥꯗꯣꯏꯔꯕ ꯍꯥꯡꯕ
ꯍꯥꯏꯗꯤ ꯀꯩꯅꯣ ꯌꯨ ꯑꯄꯤ ꯑꯥꯏ ꯑꯃ ꯅꯪ ꯍꯦꯛ ꯀꯅꯦꯛ ꯇꯧꯕꯒ ꯑꯗꯨꯝ ꯌꯥꯗꯤ ꯌꯥꯗꯣꯏꯅꯦꯕ
ꯌꯥꯗꯌꯦ ꯑꯩꯒꯤꯗꯤ ꯄ꯭ꯂꯤꯁ ꯀꯝꯄ꯭꯭ꯂꯦꯠ ꯃꯣꯔ ꯇꯥꯛꯁ ꯇꯨ ꯑꯔꯟ ꯃꯣꯔ ꯃꯅꯤ ꯑꯥꯔꯟ ꯃꯅꯤ ꯍꯥꯏ
ꯃꯥꯅꯦꯕ ꯇꯧꯗꯣꯏꯅꯦꯕ ꯍꯥꯏꯗꯤ ꯋꯥꯠꯂꯤ ꯍꯥꯏꯕ ꯃꯉꯥꯔꯛ